ꯍꯜꯂꯣ ꯀꯩꯗꯧꯔꯤꯅꯣ ꯑꯥꯎ ꯀꯔꯤ ꯂꯧꯕ
ꯍꯂꯣ
ꯀꯩ ꯂꯧꯕ ꯆꯪꯉꯤꯅꯣ
ꯑꯍꯥꯎꯕ
ꯑꯍꯥꯎꯕꯗꯤ ꯍꯥꯎꯔꯝꯒꯅꯤꯗ ꯀ
ꯀꯩꯕ
ꯅꯊꯟꯗꯔꯣ
ꯍꯥꯥ
ꯅꯇꯣꯝꯗꯔꯣ ꯍꯥꯏꯕ
ꯎꯝ
ꯁꯤ ꯐꯥꯎ ꯇꯥꯗꯕ ꯃꯥꯜꯂꯤꯅꯦ
ꯗꯥ ꯑꯗꯨ ꯈꯔ ꯄꯪꯕ
ꯎꯝ ꯈꯔ ꯁꯦꯡꯉꯣ
ꯎꯝ ꯅꯥ ꯈꯨꯁꯦꯡ ꯍꯥꯏꯔꯨꯅ
ꯁꯦꯡꯗꯕ ꯩꯅꯦ ꯑꯗꯨ ꯇꯥꯗ꯭ꯔꯤꯗꯨ
ꯎꯝ ꯅꯣꯡꯃꯩꯒꯤ ꯅꯣꯡꯃꯩꯒꯤ ꯏꯁꯇꯥꯞꯇ ꯇꯧꯔꯒ ꯍꯩ ꯃꯤ ꯍꯥꯞꯄꯗꯣ ꯑꯗꯨꯒ ꯀꯥꯞꯄꯗꯣ
ꯎꯝ
ꯑꯗꯨ ꯂꯧꯕ ꯆꯠꯂꯨꯕ
ꯀꯩꯅꯣ
ꯈꯪꯗ꯭ꯔꯣ ꯑꯗꯨꯕꯣ
ꯅꯣꯡꯃꯩ
ꯅꯨꯡ ꯑꯁ ꯑꯉꯥꯡ ꯃꯆꯥꯒꯤ ꯁꯅꯥꯄꯣꯠꯅꯦꯕ ꯅꯣꯡꯃꯩ ꯅꯣꯡꯃꯩꯗꯨꯗ ꯍꯩ ꯃꯍꯤ ꯑꯁꯪꯕꯋꯣ ꯑꯉꯥꯡꯕꯋꯣ ꯎꯝ ꯍꯥꯞꯄꯗꯣ ꯑꯗꯨꯒꯨꯝꯕꯗꯣ ꯍꯪꯒꯥꯝ ꯃꯄꯥꯡꯒꯨꯝꯕ ꯍꯥꯞꯄꯗꯣ ꯑꯗꯨꯗꯣ
ꯎꯝ
ꯂꯧꯔꯨꯕ ꯀꯥꯞꯅꯕ ꯌꯥꯗ
ꯅꯨꯡꯉꯥꯏꯌꯦꯅꯦ ꯑꯍꯥꯎ ꯑꯍꯥꯎ ꯑꯍꯥꯎꯕ ꯆꯥꯔꯒ ꯂꯩꯌꯣ
ꯎꯝ ꯁꯤꯟꯕꯗꯣ
ꯁꯤꯟꯕꯗꯨꯅꯤꯅꯦ ꯍꯥꯎꯔꯤꯁꯦ
ꯍꯥꯎꯇꯦ
ꯀꯩ ꯃꯊꯦꯜ ꯆꯥꯔꯒꯦ ꯉꯁꯤꯗꯤ
ꯑꯁ ꯑꯩꯈꯣꯏꯁꯦ ꯅꯨꯡꯇꯤ ꯍꯥꯎꯗꯅ ꯍꯥꯎꯕ ꯉꯥꯛꯇꯪ ꯆꯥꯔꯦ
ꯀꯩꯒꯤ ꯍꯥꯎꯕ ꯆꯥꯔꯤꯅꯣ
ꯈꯪꯗꯦ
ꯍꯥꯎꯗꯕꯁꯨ ꯈꯔ ꯆꯥꯎ
ꯂꯩꯇꯦ ꯅꯪꯗꯤ ꯀꯩꯖꯥꯡ ꯆꯥꯔꯒꯦ
ꯑꯩꯈꯣꯏꯁꯨ ꯑꯍꯥꯎꯕ ꯉꯠꯇ ꯆꯥꯏ
ꯀꯩ
ꯑꯩꯈꯣꯏꯔꯣ ꯎꯠꯇꯤ
ꯍꯥꯎꯋꯦꯍꯦ ꯗꯨꯗꯤ
ꯎꯝ ꯍꯥꯎꯔꯦ
ꯈꯔ ꯈꯔ ꯊꯤꯜꯂꯛꯄ ꯌꯥꯕꯅꯦ
ꯅꯪꯒꯤꯗꯨꯅ ꯍꯦꯟꯅ ꯍꯥꯎꯇ꯭ꯔꯣ ꯑꯗꯨ ꯊꯤꯜꯂꯛꯄ ꯌꯥꯕꯅꯦ
ꯌꯦꯟꯗꯗꯤ ꯎꯠꯇꯤꯅ ꯍꯦꯟꯅ ꯍꯥꯎꯋꯦ ꯃꯔꯣꯛ ꯑꯁꯥꯡꯕꯗꯨ ꯑ ꯀꯥꯡꯃꯦꯠꯂ ꯑꯃ ꯃꯍꯤꯒꯤ ꯇꯥꯏꯞ ꯇꯧꯔꯣ ꯇꯥꯎꯔꯣ ꯍꯥꯎꯔꯅꯤ
ꯎꯝ ꯑꯗꯨ ꯏꯟꯖꯥꯡꯗꯣ ꯈꯔ ꯍꯥꯎꯔꯗꯤ ꯊꯤꯜꯂꯛꯄ ꯌꯥꯕꯅꯤꯍꯦ ꯅꯪꯁꯨ
ꯑꯁ ꯌꯥꯝ ꯂꯥꯞꯄꯇꯣ ꯅꯌꯨꯝꯗꯣ
ꯅꯣꯏ ꯒꯥꯔꯤ ꯂꯩꯔꯤꯗꯨꯕ
ꯑꯗꯨꯏꯖꯨ ꯂꯥꯛꯄꯗꯣ
ꯑꯩꯈꯣꯏꯗꯤ ꯒꯔꯤ ꯂꯩꯇꯕꯒꯤꯅꯦ
ꯏꯆꯥꯅꯨꯄꯤ ꯊꯕꯛ ꯆꯔꯤꯗꯣ ꯑꯗꯨꯗ ꯄꯤꯔꯛꯄ ꯌꯥꯕꯅꯤ
ꯌꯥꯕꯅꯤꯕ
ꯎꯝ ꯅꯪ ꯒꯤ ꯀꯣꯛꯇꯨꯁꯨ ꯌꯥꯗꯦꯕ
ꯎꯝ ꯅꯪꯁꯨ ꯀꯣꯛꯇꯤ ꯊꯥꯗꯗꯦꯕ
ꯢꯁ
ꯈꯔ ꯊꯤꯜꯂꯛꯄ ꯌꯥꯕꯅꯦꯕ
ꯑꯗꯨꯅꯦ
ꯅꯨꯡꯇꯤꯒꯤ ꯑꯍꯥꯎꯕ ꯆꯥꯔꯤꯗꯨꯕꯨ
ꯅꯪ ꯆꯠꯅꯤꯡꯕ꯭ꯔꯣ
ꯍꯥꯥ
ꯅꯪꯖꯨ ꯆꯥꯒꯦꯔꯣ ꯅꯣꯡꯃ ꯂꯥꯛꯑꯣ ꯑꯩꯈꯣꯏꯗ
ꯅꯣꯏ ꯃꯐꯝꯁꯨ ꯈꯪꯗꯅ
ꯎꯝ ꯅꯪ ꯍꯧꯖꯤꯛꯐꯥꯎ ꯈꯪꯗ꯭ꯔꯤꯕꯣ ꯍꯥꯏꯖꯦ
ꯈꯪꯗ꯭ꯔꯤ ꯍꯥꯏꯁꯨ ꯍꯥꯏꯗ ꯀꯃꯥꯏꯟ
ꯑꯩꯈꯣꯏꯒꯤ ꯄꯨꯈ꯭ꯔꯤ ꯃꯄꯥꯟ ꯍꯦꯛ ꯄꯨꯈ꯭ꯔꯤꯒꯤ ꯍꯦꯛ ꯍꯦꯛ ꯄꯨꯈꯤ ꯑꯩꯈꯣꯏ ꯑꯩꯈꯣꯏꯒꯤ ꯃꯃꯥꯡꯅ ꯄꯨꯈꯤ
ꯈꯪꯗꯦꯗ
ꯅꯣꯡꯃ ꯂꯥꯛꯑꯣ
ꯅꯣꯡꯃꯗꯤ ꯁꯣꯏꯗꯅ ꯂꯥꯛꯀꯅꯤ ꯀꯩꯅꯣ
ꯍꯍꯥ
ꯂꯥꯛꯑꯣ ꯍꯥꯏꯗꯝꯅꯤꯅ ꯂꯥꯛꯄ ꯌꯥꯔꯣꯏꯍꯦ
ꯍꯩꯁ
ꯅꯠꯇ꯭ꯔꯣ
ꯎꯝ ꯃꯥ
ꯅꯊꯟꯗ ꯆꯠꯄ꯭ꯔꯣ ꯅꯠꯇ꯭ꯔꯒ ꯀꯅꯥꯒ ꯉꯛ
ꯎꯝ ꯃꯤ ꯀ ꯀꯥꯒ
ꯅꯣꯏ ꯀ ꯀꯥ
ꯎꯝ
ꯅꯣꯏ ꯀꯀꯥ ꯍꯥꯏꯔꯤꯁꯦ ꯉꯍꯥꯟ ꯀꯥꯔ ꯆꯥꯝꯃꯒ ꯂꯩꯕ ꯅꯨꯄꯥꯗꯣ ꯅꯣꯏ ꯀꯀꯥꯔꯣ
ꯎꯝ ꯍꯣꯏ ꯑꯗꯨꯅꯦ
ꯑꯗꯨ ꯅꯨꯄꯥꯗꯣ ꯑꯩ ꯌꯦꯡꯅꯤꯡꯉꯤꯅꯤ ꯑꯗꯨ ꯅꯨꯄꯥꯗꯨ
ꯀꯩ ꯑꯕ ꯀꯩꯒꯤ
ꯑꯁ ꯃꯁꯛ ꯇꯣ ꯐꯨꯅꯤꯡꯕ ꯑꯃ ꯌꯥꯎꯔꯤꯌꯦ ꯌꯥꯝꯅ ꯌꯥꯝꯅ ꯀꯩ ꯍꯥꯏꯅꯤ ꯅꯨꯄꯤꯒꯤꯇꯥꯏꯞꯇ ꯌꯥꯝꯅ ꯄꯦꯠꯄꯗꯣ ꯑꯣꯏꯌꯦ
ꯎꯝ ꯈꯪꯕ꯭ꯔꯥꯕ ꯅꯪ
ꯈꯪꯉꯤꯅꯤ ꯀꯔꯤꯌꫭ
ꯏꯁ ꯌꯥꯝ ꯈꯪꯕꯩ ꯇꯥꯥꯏꯞꯇ
ꯄꯦꯇ꯭ꯔꯣ ꯃꯥ ꯍꯥꯏꯌꯣꯅꯦ ꯅꯪꯁꯨ ꯀꯔꯤꯔꯣ
ꯈꯪꯗꯦꯗ ꯑꯩꯗꯤ
ꯒꯔꯤ ꯆꯥꯝꯕꯩꯗꯨꯗ ꯆꯥꯝꯃꯒ ꯂꯩꯔꯒ ꯑꯃꯨꯛ ꯀꯔꯤꯅꯣ ꯃꯥꯅꯗꯨ ꯀꯥꯞꯄ ꯌꯥꯕꯗꯨ ꯀꯥꯞꯁꯨ ꯀꯥꯞꯇꯣ ꯇꯞ ꯇꯛꯑꯒ ꯂꯩꯔꯦ
ꯌꯥꯝꯅ ꯈꯪꯕꯩ ꯇꯥꯏꯞꯇ ꯉꯥꯡꯉꯤꯁꯤꯗꯤ
ꯑꯗꯨ ꯅꯨꯃꯤꯠꯇꯣ ꯑꯩ ꯌꯥꯝ ꯁꯥꯎꯅꯤꯡꯉꯦ ꯃꯥ
ꯇꯞꯅꯒ ꯑꯗꯨ ꯊꯨꯅꯒꯁꯨ ꯇꯛꯇꯦꯕ ꯇꯞꯅ ꯇꯞꯅ ꯇꯞꯅ ꯇꯛꯏꯗꯣ ꯀꯩꯅꯣ ꯍꯥꯏꯕꯅꯤ
ꯑꯗꯨꯝ ꯂꯩꯇꯕꯩꯅꯤ ꯀꯩꯅꯣ
ꯅꯪꯁꯨ ꯅꯨꯡꯁꯥ ꯁꯥꯔ ꯀꯥꯟꯗ ꯄꯨꯔꯥ ꯕꯦꯔꯥꯅꯤ ꯑꯗꯨ ꯅꯨꯄꯥꯅ
ꯁꯨꯕꯝ ꯂꯩꯇꯕꯒꯤ ꯇꯧꯔꯤꯅꯤ ꯀꯩꯅꯣ
ꯄꯤꯈꯣ ꯊꯕꯛꯇꫭ ꯈꯔ ꯈꯔ ꯆꯥꯛꯀꯗꯣ ꯈꯔ ꯈꯔ ꯊꯣꯡꯍꯜꯂꯣ
ꯎꯝ ꯊꫭꯡꯉꯜꯂꯤꯅꯤ ꯑꯁ
ꯄꯥꯜꯂꯦ ꯊꯥꯛ ꯊꯨꯍꯜꯂꯤꯅꯤ ꯀꯥꯏꯅ
ꯀꯩꯗꯧꯔꯨꯏꯅꯣ ꯍꯧꯖꯤꯛꯇꯤ
ꯐꯝꯅꯤ ꯑꯁ ꯉꯁꯥꯏ ꯌꯥꯎꯔ ꯐꯝꯃꯤꯅꯤ ꯑꯩꯈꯣꯏꯗꯤ ꯗꯨꯀꯥꯟꯁꯦ ꯇꯥꯕ꯭ꯔꫭ ꯑꯥ ꯅꯣꯏꯒꯤ ꯅꯪꯅ ꯍꯦꯛ ꯍꯦꯛ ꯀꯣꯟ ꯇꯨꯕꯗꯣ
ꯑꯥ
ꯑꯗꯨꯗꯒꯤꯅ ꯁꯤ ꯅꯣꯏꯒꯤ ꯀꯥꯔ ꯆꯥꯝꯕ ꯑꯃ ꯂꯩꯗꯅ ꯑꯗꯨꯒꯤ ꯑꯗꯨꯒꯤ ꯌꯨꯝꯗꯣ ꯑꯗꯨꯒꯤ ꯌꯨꯝꯒꯤ ꯑꯔꯣꯏꯕ ꯑꯗꯨꯒꯤ ꯌꯨꯝ ꯑꯗꯨ ꯁꯥꯕ ꯂꯣꯏꯕꯗꯣ ꯑꯗꯨꯐꯥꯎ ꯊꯨꯒꯥꯏ
ꯀꯩ ꯀꯩ ꯍꯥꯏꯕ
ꯅꯍꯥꯟ ꯀꯥꯔ ꯆꯥꯝꯃ ꯂꯩꯕ ꯅꯨꯄꯥꯗꯣ ꯑꯗꯨꯒꯤ ꯑꯥ ꯌꯨꯝ ꯑꯃ ꯂꯩꯗꯅ ꯑꯗꯨꯗ ꯑꯗꯨꯒꯤ ꯃꯅꯤꯡꯐꯥꯎ ꯑꯗꯨꯅꯦꯕ ꯑꯩꯈꯣꯏ ꯗꯨꯀꯥꯟꯗꯣ
ꯌꯥꯝ ꯁꯥꯡꯉꯤꯍꯦ ꯑꯗꯨꯗꯤ
ꯁꯥꯡꯕꯩꯅꯦ ꯆꯦꯜꯂꯤꯁꯦ
ꯗꯨꯀꯥꯟꯗꯤ ꯌꯥꯝ ꯁꯥꯡꯉꯤꯍꯦ ꯌꯥꯝ ꯂꯥꯞꯄꯤ ꯍꯥꯏꯕ ꯎꯝ꯫
ꯂꯩꯇꯦꯅꯦ
ꯎꯝ꯫
ꯑꯩꯗꯤ ꯑꯗꯨꯗ ꯊꯣꯛꯑꯒꯥ ꯄꯩꯁꯥꯁꯨ ꯄꯤꯗꯦ ꯁꯣꯠꯂ ꯁꯣꯠꯂ ꯆꯥꯕꯅꯦ ꯄꯩꯁꯥ ꯄꯤꯅꯤꯡꯗꯕ
ꯅꯣꯏꯒꯤ ꯅꯠꯇ꯭ꯔꯣ
ꯅꯠꯇꯦ ꯑꯈꯣꯏ ꯃꯥ ꯍꯟ ꯐꯝꯃꯝꯕꯅꯦ ꯑꯗꯨ ꯑꯩꯈꯣꯏ ꯃꯥꯗꯣ ꯊꯕꯛ ꯑꯇꯣꯞꯄ ꯆꯠꯄ ꯑꯗꯨꯒꯤ ꯐꯝꯗ꯭ꯔꯦ꯫
ꯑꯗꯨ ꯃꯣ ꯍꯧꯖꯤꯛ ꯅꯣꯏ ꯗꯨꯀꯥꯟ ꯂꯩ ꯍꯥꯏꯕꯗꯣ ꯑꯥ ꯀꯩꯅꯣꯔꯣ
ꯑꯩ
ꯑꯥ ꯑꯥ ꯃꯩꯇꯩꯔꯣ ꯅꯨꯄꯤꯗꯣ
ꯅꯠꯇꯦ ꯍꯦ
ꯅꯣꯏꯗ ꯑꯥ ꯗꯨꯀꯥꯟ ꯐꯝꯕ ꯃꯤꯇꯩꯒ ꯌꯥꯎꯕ꯭ꯔꯣ
ꯎꯝ ꯃꯩꯇꯩꯁꯨ ꯌꯥꯎꯋꯦ
ꯍꯥꯏꯗꯤ ꯅꯣꯏ ꯈꯨꯟꯗ ꯄꯥꯟꯕ
ꯌꯥ ꯈꯣꯏ ꯈꯨꯟꯗ ꯄꯥꯜꯂꯛꯄ
ꯎꯝ
ꯂꯩ
ꯌꯥꯝ ꯂꯥꯞꯄ꯭ꯔꯣ ꯗꯨꯅ
ꯎꯝ ꯁ ꯍꯥꯏꯕ ꯍꯩꯇꯦꯗ ꯌꯥꯝ ꯂꯥꯞꯄ ꯂꯥꯞꯄꯁꯤꯡ ꯂꯥꯛꯑꯦ ꯅꯛ ꯅꯛ ꯄꯁꯨ ꯂꯥꯛꯑꯦ
ꯍꯥꯏꯕꯗꯤ ꯗꯨꯀꯥꯟꯗꯨ ꯅꯣꯏꯒ ꯅꯛꯄ꯭ꯔꯥ ꯂꯥꯞꯄ꯭ꯔꯥ ꯍꯥꯏꯕꯅꯤ ꯀꯩꯅꯣꯍꯦ
ꯍꯣꯏꯅꯦ ꯂꯥꯞꯄꯁꯨ ꯂꯩꯌꯦ ꯅꯛꯄꯁꯨ ꯂꯩꯌꯦ ꯍꯥꯏꯕ ꯑꯣꯍꯣ
ꯕꯤꯔꯅꯤꯍꯦ ꯅꯪꯖꯨ
ꯅꯪꯅꯤ ꯕꯦꯌꯥ
ꯑꯁ ꯑꯩ ꯉꯁꯤ ꯂꯧ ꯆꯠꯂꯤꯁꯤ ꯌꯥꯝ ꯇꯟꯅ ꯆꯠꯂꯤꯅꯤꯀꯣ ꯌꯥꯝ ꯁꯥꯎꯅꯤꯡꯉꯤ ꯈꯪꯕ꯭ꯔꯥ
ꯀꯩꯒꯤ
ꯇꯟꯕꯩꯅꯤꯅꯦ
ꯏꯁ ꯅꯪꯕꯨ ꯂꯥꯏꯔꯤꯛ ꯌꯥꯝ ꯄꯥꯔꯝꯗꯥꯏꯅꯦ
ꯂꯥꯏꯔꯤꯛꯀ ꯄꯥꯕ ꯁꯪꯗꯦꯗ ꯑꯩ ꯑꯁ ꯊꯕꯛ ꯈꯨꯌꯥꯝꯖꯤꯒ
ꯑꯦ ꯇꯣꯛꯊꯣꯛꯑꯣ ꯑꯗꯨꯗꯤ ꯁ꯭ꯀꯨꯜ ꯀꯥꯔꯨꯅꯨ
ꯁ꯭ꯀꯨꯜ ꯀꯥꯔꯔꯣꯢ ꯑꯥ ꯑꯁꯤꯅ ꯑꯔꯣꯏꯕꯅꯦꯕ ꯑꯩꯒꯤꯁꯦ ꯁꯤꯗꯩꯗꯤ ꯀꯩꯝꯇ ꯊꯥꯖꯔ ꯑꯥ ꯀꯩꯝꯇ ꯍꯣꯠꯅꯔꯔꯣ ꯑꯥ
ꯑꯗꯨꯝ ꯑꯗꯨꯗ ꯑꯗꯨꯝ ꯁꯤ ꯑꯦꯝ ꯑꯣꯏꯔ ꯂꯩꯌꯣ
ꯎꯝ ꯍꯣꯅꯔꯁꯨ ꯀꯩꯝꯇꯥ ꯀꯥꯟꯅꯕ ꯂꯩꯗ꯭ꯔꯦꯕ
ꯎꯝ
ꯑꯣ ꯍꯣ ꯅꯨꯡꯁꯥ ꯁꯥꯗ꯭ꯔꯣ ꯅꯣꯡ ꯆꯨꯕ꯭ꯔꯣ ꯅꯣꯏꯗ ꯅꯣꯏꯗꯣ ꯅꯨꯡꯁꯥ ꯁꯥꯕ ꯃꯥꯜꯂꯤꯗ
ꯁꯥꯏ ꯅꯪ ꯀꯃꯥꯏꯟ ꯈꯪꯉꯤꯕ
ꯅꯤꯡꯁꯥ ꯊꯣꯛꯄ꯭ꯔꯣ
ꯊꯥꯏ ꯑꯥ ꯊꯣꯛꯑꯦ
ꯎꯋꯦꯕ ꯑꯩ ꯑꯩ ꯍꯧꯖꯤꯛꯁꯦ
ꯑꯁ ꯑꯁ
ꯑꯩꯈꯣꯏꯗꯗꯤ ꯅꯨꯡꯁꯥ ꯊꯣꯛꯇꯦꯕ
ꯅꯣꯏꯔꯣꯝꯗꯅ ꯅꯣꯡ ꯃꯪꯉꯦ
ꯑ ꯅꯣꯏꯅ ꯊꯣꯛꯑꯒ ꯅꯨꯡꯁꯥꯒꯤ ꯃꯃꯤꯗꯣ ꯎ
ꯔꯣꯝꯒꯤꯖꯦ ꯑꯗꯨꯕꯨ ꯅꯣꯏꯒꯤ ꯃꯐꯝꯅꯦ ꯆꯞ ꯆꯥꯕꯗꯗꯤ ꯈꯪꯗꯕ
ꯅꯣꯏꯒꯤ ꯃꯐꯝꯗꯣ ꯑꯩ ꯎꯔꯤꯕ ꯑꯁꯤ ꯑꯁꯤꯗ ꯂꯩꯕꯗꯣ ꯁꯤꯗ ꯂꯩꯔꯒꯅꯦ ꯅꯣꯏ ꯃꯐꯝꯗꯣ
ꯎꯝ
ꯎꯕ ꯐꯪꯉꯦꯕ
ꯎꯝ ꯎꯔꯝꯕꯁꯨ ꯌꯥ ꯍꯣꯏ ꯊꯣꯛꯑꯦ ꯌꯥꯝ ꯀꯟꯅ
ꯎꯝ
ꯅꯣꯏ ꯏꯅꯥꯎꯄꯤ ꯆꯠꯈꯤꯕꯗꯣ ꯑꯃꯨꯛ ꯍꯜꯂꯛꯀꯗ꯭ꯔꯣ ꯆꯃꯛ ꯑꯗꯨꯝ ꯆꯠꯈ꯭ꯔꯗꯣꯏꯔꯣ
ꯍꯜꯂꯛꯀꯅꯤ ꯍꯥꯏꯌꯦ ꯑꯁ ꯈꯪꯗꯦꯗ ꯑꯗꯨ ꯅꯨꯄꯤꯗꯨꯁꯨ ꯏꯔꯥꯡ ꯇꯧꯕꯁꯤꯗꯤꯀꯣ ꯑꯩꯅ ꯑꯩꯅ ꯍꯥꯏ ꯍꯥꯏꯒꯅꯣ
ꯑꯁ
ꯑꯣ ꯑꯩꯉꯣꯟꯗ ꯑꯩꯉꯣꯟꯗ ꯑꯃꯨꯛ ꯁꯥꯎꯔꯛꯀꯅꯤꯀꯣ
ꯀꯩ ꯂꯩꯒꯦ ꯍꯥꯏꯕ ꯃꯥꯗꯣ
ꯉꯁꯤꯔꯣ
ꯎꯝ
ꯈꯪꯗꯦꯗ ꯑꯩꯁꯨ ꯂꯥꯛꯅꯤꯡꯕ ꯃꯥꯜꯂꯦ
ꯀꯩ ꯀꯥꯟꯗꯕꯗ ꯅꯣꯏ ꯑꯥꯒꯤ ꯑꯃꯗꯨꯗꯤ ꯊꯕꯛ ꯆꯠꯈ꯭ꯔꯖꯝ ꯆꯠꯈ꯭ꯔ ꯃꯥꯜꯂꯦ
ꯑꯥ ꯄꯨꯡ ꯇꯔꯥ ꯇꯔꯥꯃꯥꯊꯣꯏ ꯌꯧꯔꯛꯑꯥꯗꯤ ꯆꯠꯄꯅꯦ ꯊꯕꯛ
ꯎꯝ
ꯅꯪꯗꯤ ꯉꯁꯤ ꯀꯩꯝꯇ ꯊꯣꯛꯑꯣꯏꯗ꯭ꯔꯣ
ꯊꯣꯛꯑꯣ ꯑꯗꯨꯝ ꯂꯩꯅꯤ
ꯎꯝ ꯅꯣꯏ ꯀꯥꯏꯗꯒꯤ ꯏꯁꯤꯡ ꯁꯤꯖꯤꯟꯅꯔꯤꯒꯦ
ꯁꯥꯃꯟꯕꯒꯤ ꯀꯩꯕ
ꯀꯥꯏꯗꯒꯤ ꯏꯁꯤꯡ ꯂꯧꯔꯒ ꯁꯤꯖꯤꯟꯅꯔꯤꯅꯣꯕ
ꯍꯧꯖꯤꯛꯇꯤ ꯑꯩꯈꯣꯏ ꯏꯁꯤꯡ ꯂꯣꯏ ꯊꯨꯝꯃꯦ ꯏꯁ ꯌꯥꯝ ꯆꯥꯎꯔꯦꯍꯦ ꯏꯕꯦ
ꯀꯩ ꯈ꯭ꯋꯥꯏꯗꯒꯤ
ꯇꯨꯔꯦꯟ ꯇꯨꯔꯦꯟꯗꯒꯤ ꯆꯤꯡꯉꯤꯅꯤ ꯀꯩꯅꯣ ꯏꯁꯤꯡ
ꯏꯁ ꯇꯨꯔꯦꯟ ꯏꯁꯤꯡꯗꯣ ꯁꯦꯡꯕ꯭ꯔꯣ
ꯑꯁ ꯀꯧꯁꯦꯡ ꯑꯃ ꯅꯣꯡ ꯇꯥꯔꯀꯥꯟ ꯅꯣꯏ ꯂꯝꯕꯤꯗꯣ ꯑꯥ ꯑꯍꯝ ꯍꯝ ꯁꯪꯒꯣꯝ ꯃꯆꯨ ꯑꯃ ꯊꯣꯛꯄꯗꯣ
ꯑꯗꯨꯃꯥꯏ ꯇꯧꯔꯦ ꯍꯧꯖꯤꯛꯇꯤ
ꯐꯩꯅꯦ ꯑꯗꯨꯗꯤ
ꯎꯝꯍꯨꯝ
ꯎꯝ ꯍꯨꯝ
ꯅꯨꯡꯁꯥ ꯁꯥꯕ꯭ꯔꯣ ꯅꯪꯕꯣ ꯆꯠꯄꯗꯣ
ꯅꯨꯡꯁꯥꯗꯤ ꯊꯣꯛꯇꯦ ꯑꯗꯨꯕꯨ ꯑꯁ